ꯍꯜꯂꯣ ꯀꯩꯆꯥꯎꯕꯤꯅꯣ ꯌꯥꯝ ꯊꯦꯡꯅꯅꯦ ꯑ
ꯍꯥꯕ꯭ꯔꯣ
ꯆꯥꯡꯗꯤꯁ ꯑꯔꯦ ꯕ꯭ꯔꯣ
ꯁꯔꯦ ꯍꯧꯁꯗꯤ
ꯀꯔꯤꯅꯤꯡ ꯁꯪꯁꯔꯦ
ꯑꯁ ꯑꯩ
ꯄꯔꯤꯤꯡ ꯊꯥꯡ ꯆꯥꯕ
ꯁꯐꯠꯅꯦ
ꯆꯄꯠ ꯆꯥꯔꯂꯤ ꯍꯥꯎ꯭ꯔꯥ ꯍꯥꯎ ꯇꯕ꯭ꯔꯥ
ꯀꯣꯕꯤꯒ ꯄꯦꯟꯁꯒ ꯀꯦꯔꯣꯠꯀ ꯆꯝꯐꯨꯠ ꯆꯥꯕꯅꯦ
ꯍꯧꯖꯤꯛꯇ ꯅꯣꯏꯔꯨꯝ ꯃꯊꯛꯇ ꯂꯏꯕ ꯅꯨꯄꯤ ꯀꯣꯜ ꯇꯧꯔꯛꯑꯒꯦꯕ
ꯃꯊꯛꯛꯇ
ꯄꯠ
ꯀꯅꯥꯅꯨ
ꯅꯪꯅ ꯄꯤꯕꯗꯨꯣ ꯀꯪꯕꯅꯦ
ꯑ ꯑꯗꯨ ꯋꯥꯔꯤ ꯁꯥꯕ꯭ꯔꯥ
ꯍꯣꯏ ꯌꯥꯝ ꯅꯨꯡꯉꯥꯏꯅ ꯋꯥꯔꯤꯁꯥꯏ ꯃꯥꯅ ꯇꯧꯔꯛꯄꯅꯤ
ꯅꯨꯄꯤꯕꯨ ꯋꯥꯔꯤ ꯌꯥꯝ ꯁꯥꯏꯍꯦ
ꯎꯝ ꯑꯗꯨ ꯁꯔꯒ ꯍꯣꯏ ꯍꯧꯖꯤꯛꯇꯤ ꯊꯕꯥꯛꯐꯝꯗꯔꯤ
ꯈꯔ ꯉ ꯈꯔ ꯀꯟꯅ ꯑ ꯉꯒꯨꯅꯦ ꯇꯥꯏ ꯇꯥꯕꯗꯤ ꯇꯥꯏ ꯈꯔ ꯀꯟꯅ ꯉꯥꯡꯉꯨꯅꯦ ꯋꯥꯗꯣ
ꯅꯪꯗꯤ ꯍꯧꯖꯤꯛ ꯊꯕꯛ ꯆꯠꯀꯅꯤ ꯍꯥꯏꯒꯗꯧꯕ ꯍꯥꯏꯌꯦꯅꯦ ꯆꯠꯂꯔꯣꯏꯀꯣ
ꯈꯪꯗ ꯏꯃꯥꯟꯅꯕ ꯂꯧꯕꯤꯔꯗꯤ ꯑꯩ ꯆꯠꯂꯣꯏ ꯂꯧꯕꯤꯗ꯭ꯔꯗꯤ ꯆꯠꯀꯅꯤ
g. ꯃꯆꯥꯆꯥꯗ
ꯐꯗꯩ ꯀꯔꯤ ꯍꯥꯏꯕ꯭ꯔꯥ
ꯀꯔꯤ ꯀꯔꯤ ꯊꯕꯛ ꯆꯨꯕꯔꯥ ꯑꯥ ꯄꯔ ꯌꯦꯂꯈꯜ ꯄ
ꯊꯕꯛꯁ ꯑꯗꯨꯝ ꯂꯩꯕꯅꯦ
ꯐꯥꯏꯕ
ꯐꯥꯗꯦꯗ ꯅ ꯅꯍꯥ ꯀꯔꯤ ꯅꯣꯏꯅ ꯍꯦꯟꯅ ꯐꯩ ꯂꯥꯀ ꯂꯥꯛ ꯀ ꯑꯦ ꯔꯤ ꯑꯦ ꯀꯔꯤ ꯄꯔ ꯂꯥ ꯍꯥꯥ ꯀꯔꯤ ꯍꯥꯏꯕ꯭ꯔꯥ
ꯃꯥꯅ ꯆꯄꯣꯠ ꯌꯥꯝ ꯄꯨꯔꯥ ꯑꯦꯔꯄꯣꯠꯠꯇ ꯉꯥꯏ ꯍꯥꯏꯣ ꯃꯥꯅꯦ ꯖꯣꯀꯤꯡ ꯇꯧꯔꯦ ꯏꯕꯥꯅꯤ ꯋꯥꯔꯤ ꯁꯥꯕ ꯖꯣꯛ ꯇꯧꯔꯒ
ꯀꯅꯥꯅꯨ
ꯑꯩꯅ ꯉꯔꯥꯡ ꯍꯥꯏꯕꯗꯨ ꯃꯊꯛꯇ ꯂꯩꯕ ꯎꯝ
ꯑꯩꯈꯣꯏ ꯔꯦꯟ ꯑꯩꯈꯣꯏ ꯔꯦꯟ ꯃꯊꯛꯇ ꯂꯩꯕꯔꯣ
ꯍꯣꯏ ꯍꯣꯏ ꯃꯥꯁꯨ ꯑꯗꯨꯝ ꯐ
ꯅꯪꯒꯤ ꯂꯧꯔꯅꯦ ꯅꯪꯒꯤ ꯂꯧꯔꯅꯦ
ꯀꯇ ꯑ ꯊꯝꯚꯥꯂ ꯗꯀꯥꯟꯁ
ꯀꯔꯤ ꯀꯔꯤ ꯋꯥꯔꯤꯔꯤ
ꯎ ꯆꯣꯃ ꯁꯅꯅ ꯇꯄꯗꯤ ꯁꯅꯥꯗ ꯆꯨꯝꯕ ꯑꯗꯨꯝ ꯎꯝ ꯅꯣꯏꯗꯤ ꯌꯥꯝ ꯐꯩꯌꯦ ꯋꯥꯁꯨ ꯉꯥꯡꯕ ꯍꯩꯌꯦꯦ ꯌꯥꯗꯃꯥꯏꯗ
ꯀꯅꯥꯅꯣ ꯑ
ꯅꯣꯡ ꯏꯗꯅꯦ ꯍꯥꯏꯌꯦ ꯁꯦ ꯗ꯭ꯌꯨꯒꯥꯏ ꯂꯤ꯭ꯨ ꯍꯥꯏꯕꯗꯨ ꯑꯩꯅ ꯋꯥꯔꯤ ꯁꯥꯕ
ꯎꯝ ꯎꯝ
ꯈꯪꯕ꯭ꯔꯥꯅꯨ
ꯎꯝꯂꯔ
ꯇꯥꯗꯔꯨ
ꯍꯥꯏꯅꯦ ꯅꯪꯗꯤ ꯂꯧꯔꯣꯅꯦ
ꯌꯥꯅꯤꯦ ꯌꯥꯅꯤꯦ ꯌꯥꯅꯤꯦ
ꯂꯧꯔꯣ
ꯑꯃꯅ ꯌꯥꯔꯦ
ꯌꯥꯔꯣꯏ ꯌꯥ
ꯁꯤꯗ ꯊꯣꯛꯂꯛꯄ ꯃꯇꯝꯗ ꯍꯡꯅ ꯅꯕꯀꯣ
ꯃꯥꯁꯨ ꯃꯥꯁꯨ ꯂꯩꯌꯦ ꯀꯔꯤꯒꯤꯅꯣ ꯃꯥꯁꯨ ꯊꯦꯡꯅꯒꯗꯧꯕꯗ ꯌꯦ ꯑꯅꯤ ꯊꯦꯡꯕ ꯉꯝꯗ ꯍꯥꯏ ꯑꯃꯁꯨ ꯃꯦꯁꯦꯖ ꯊꯔꯥꯒꯤ ꯀꯣꯜ ꯇꯧꯔꯛꯅꯕ ꯍꯥꯏꯖ
ꯑꯩꯅ ꯑꯅꯤ ꯄꯤꯕꯗꯣ
ꯎꯝ ꯑꯃ ꯅꯣꯏ ꯃꯐꯝꯗ ꯂꯥꯛꯄꯗꯣ ꯉꯔꯥꯡ ꯐꯨꯠꯕꯣꯜ ꯌꯦꯡꯅꯤꯉꯥꯏ ꯑꯗ ꯅꯪꯦ ꯐꯇ꯭ꯔꯣ ꯆꯂ ꯑꯣꯏꯣꯏꯅ ꯎꯝ ꯑꯩꯈꯣꯏ ꯒ꯭ꯔꯨꯞꯇꯁꯨ ꯀꯔꯤ ꯀꯔꯤ ꯚꯤꯗꯤꯑꯣꯅꯦ ꯊꯥꯔꯛꯄꯗꯣ ꯐꯪꯗꯔꯤꯅꯦ ꯗꯤ ꯑꯩꯈꯣꯏ ꯃꯤ ꯏꯔꯥꯗꯣ
ꯀꯔꯤ
ꯑꯩꯈꯣꯏ ꯒ꯭ꯔꯨꯞꯇ ꯊꯥꯔꯛꯄꯗꯨ ꯑꯩꯈꯣꯏ ꯅꯤꯔꯥ
ꯀꯔꯤ ꯊꯥꯔꯛꯄ ꯑꯣ ꯍꯣ ꯃꯥꯅꯦ ꯃꯥꯅꯦ ꯃꯥꯅꯦ ꯁꯤꯡꯒꯔꯅꯤꯅꯦ ꯀꯩꯅꯣ
ꯍꯣꯏ ꯁꯤꯡꯒ ꯀꯥꯏ ꯂꯝꯗꯒꯤ
ꯄꯦꯝ ꯑꯦꯜꯗ
ꯁꯤꯡꯒꯔꯅ ꯑꯗꯨꯃꯥꯏꯅ ꯇꯧꯔꯝꯗꯤ ꯌꯥꯔꯦ
ꯁꯄꯦꯜ ꯁꯤꯁꯤꯡꯒꯥꯔꯅꯦ
ꯑꯣ ꯀꯔꯤꯔꯤꯒꯅꯨ ꯨꯁꯄꯦꯟꯦꯟ ꯁꯄꯦꯜ ꯇꯧꯔꯒ ꯃꯥꯒꯤ ꯃꯤꯡ ꯄꯤꯂꯨ ꯍꯥꯏꯕ꯭ꯔꯥ
ꯍꯣꯏ ꯀꯔꯤꯅꯣ
ꯆꯥꯒꯅꯤ ꯆꯥꯒꯅꯤ ꯈꯪꯗꯕꯒꯤꯅꯤ
ꯑꯗꯨꯃꯥꯏ ꯍꯥꯏꯗꯅ
ꯎꯝ ꯍꯣꯏꯣꯏ ꯅꯣꯏ ꯅꯣꯏ ꯅꯣꯏ ꯁ꯭ꯋꯥꯏꯗ ꯂꯩꯕ꯭ꯔꯥꯃ
ꯃꯅꯦ ꯍ
ꯀꯔꯤꯒꯤꯅꯣ ꯑꯗꯨꯝ ꯊꯥꯜꯂꯛꯑꯒ ꯁꯤ ꯀꯥꯏ ꯍꯣꯏ ꯆꯖ
ꯎ
ꯍꯣꯏ ꯀꯔꯤꯅꯣ ꯖꯥꯇꯤꯒꯨꯝꯕꯗꯒ ꯑꯗꯨꯒꯨꯝꯕ
ꯅꯪꯒꯤꯁꯨ ꯑꯗꯨꯃꯥꯏꯅ ꯇꯧꯒꯅꯤ ꯀꯣ
ꯑꯦꯁ ꯏꯩꯅꯗꯨ ꯂꯩꯇꯦ ꯂꯩꯇꯦ ꯑꯗꯨ ꯑꯗꯨꯒꯨꯝꯕꯗꯤ ꯅꯪꯉꯣꯟꯗ ꯐꯣꯟꯁꯨ ꯂꯩꯇꯦ ꯀꯔꯤꯁꯨ ꯂꯩꯇꯦ ꯑꯗꯨꯒꯨꯝꯕꯗꯤ ꯏꯗꯨ ꯀꯨꯃꯥ ꯊꯒꯔꯦ ꯎꯝ
ꯂꯩꯔꯝꯒꯅꯤꯗ
ꯑꯏꯇꯩ ꯁꯤꯞ ꯐꯣꯇꯣ ꯈꯛꯇ ꯂꯩ ꯑꯗꯨꯒꯨꯝꯕꯗꯤ ꯂꯩꯇꯦꯕ ꯐꯨꯠꯕꯣꯜꯒꯨꯝꯕ ꯍꯥꯏꯕꯗꯤ ꯑꯗꯨꯝ ꯀꯔꯤꯅꯣ ꯑꯗꯨꯝ ꯁꯦꯐꯤꯒꯨꯝꯕ ꯉꯥꯛꯀꯅꯤꯅ ꯑꯗꯨꯒꯨꯝꯕꯗꯤ ꯂꯩꯇꯦ ꯑꯗꯨꯒꯨꯝꯕ ꯍꯧꯏꯒ ꯇꯞ ꯅꯥꯕ ꯀꯨꯝꯕ ꯑꯗꯨꯝ ꯂꯩꯇꯩ
ꯍꯝ ꯂꯩꯇ꯭ꯔꯗꯤ ꯌꯥꯝ ꯐꯥꯏ
ꯑꯗꯨꯒꯨꯝꯕꯗꯤ ꯐꯣꯟꯗ ꯊꯝꯕ ꯐꯣꯟꯗ ꯊꯝꯕ ꯌꯥꯕ ꯅꯠꯇꯦ
ꯃꯥꯅꯦ ꯃꯥꯅꯦ
ꯎꯝ
ꯀꯗꯥꯏꯗꯅꯣ ꯍꯧꯖꯤꯛꯇꯀꯤ ꯅꯪ
ꯍꯧꯖꯤꯛꯇꯤ ꯑꯩꯒꯤ ꯐꯩꯕꯥꯛ ꯃꯐꯝꯗꯅꯦ ꯔꯨꯝ ꯐꯩꯕꯥꯛ ꯃꯐꯝ ꯑꯣꯏꯕ ꯑꯩꯅ ꯂꯥꯁ ꯏꯌꯥꯔ ꯚꯤꯗꯤꯑꯣ ꯇꯧꯔꯒ ꯎꯍꯟꯕ ꯃꯇꯝ ꯐꯍꯟꯕꯗꯣ ꯃꯥꯒꯤ ꯃꯥꯒꯤ ꯃꯇꯝꯗꯅꯤ ꯅꯪꯗꯤ ꯍꯟꯅ ꯊꯟꯗꯔꯥ
ꯍꯣꯏ ꯏꯊꯟꯗꯅꯦ ꯍꯧꯖꯤꯛꯇꯤ
ꯀꯔꯤꯁꯨ ꯆꯗꯦꯀꯣ
ꯀꯔꯤ ꯍꯥꯏꯥꯏꯕ꯭ꯔꯥ
ꯑꯦꯗꯥꯁꯨ ꯆꯥꯟꯅꯔꯒ ꯑꯗꯨꯝ ꯂꯩꯒꯅꯤꯀꯣ
ꯍꯣꯏ ꯑꯗꯨꯝꯝ ꯂꯩꯒꯅꯤ ꯍꯣꯏ
ꯑꯗꯨꯗꯤ ꯅꯁꯥꯗꯨꯣ ꯌꯥꯝꯅ ꯐꯥꯔꯛꯀꯅꯤ
ꯃꯥꯅꯦ ꯃꯥꯅꯦ
ꯍꯧꯖꯤꯛ ꯌꯥꯝ ꯅꯣꯏꯕ꯭ꯔꯥ ꯅꯪ ꯅꯪ ꯑꯩ ꯌꯦꯡꯕ ꯃꯇꯝꯗ ꯌꯥꯝ ꯅꯪ ꯌꯥꯝ ꯅꯣꯏꯈ꯭ꯔꯦꯅꯦ ꯅꯃꯤꯠꯀ ꯌꯥꯝ ꯄꯣꯑꯝ ꯇꯧꯈ꯭ꯔꯦꯅꯦ ꯌꯥꯝ
ꯍꯅꯦ ꯍꯅꯦ
ꯑꯗꯥ
ꯎ ꯑꯗꯨ ꯁꯥ ꯐꯥꯕꯅ ꯐꯕꯅꯦ ꯁꯥ ꯁꯤꯗꯤ ꯐꯠꯇ꯭ꯔꯗꯤ ꯍꯩꯇꯕꯅꯤ
ꯃꯥꯅꯦ ꯃꯥꯅꯦ ꯏꯁꯥ ꯏꯁꯥ ꯐꯥꯕꯅ ꯈ꯭ꯋꯥꯏꯗꯒꯤ ꯄꯕꯕ
ꯣꯏꯒꯤ ꯎꯝ ꯍꯣꯏꯣꯏ ꯑꯗꯨꯒꯤꯅꯤ ꯑ ꯑꯗꯨꯒꯒ ꯑꯗꯨꯒ ꯐꯖ ꯐꯖꯕ ꯆꯥꯛ ꯆꯥꯕ ꯇꯧꯕ ꯑꯗꯨꯒ ꯁꯥ ꯐꯖꯕ ꯆꯥꯛ ꯑꯗꯨ ꯆꯥꯒꯗꯧꯕ ꯑꯩꯈꯣꯏꯁꯤꯡꯁꯦ ꯅꯠꯇ꯭ꯔꯗꯤ ꯏꯕꯁꯦ ꯌꯥꯝꯅ ꯍꯦꯡꯅꯔꯣꯏꯕ
ꯀꯔꯤꯒꯤ
ꯑꯗꯨ ꯐꯠꯇꯕꯁꯤꯡ ꯆꯥꯔꯗꯤ ꯂꯣꯏ ꯁꯨ ꯊꯨꯅ ꯁꯤꯒꯅꯦꯕ ꯑꯗꯨꯒꯤꯅꯤ ꯍꯧꯖꯤꯛ ꯑꯗꯨ ꯆꯥꯕ ꯃꯈꯣꯏꯁꯤꯡ ꯊꯨꯅ ꯊꯤꯒꯅꯦꯕ
ꯎꯝ ꯖꯤ
ꯃꯁꯥꯁꯨ ꯐꯔꯔꯣꯏ ꯑꯗꯨꯒꯅꯤ ꯑꯩꯈꯣꯏꯁ ꯍꯣꯏꯅ ꯑꯗꯨꯝ ꯇꯧꯕꯅ ꯌꯥꯝ ꯐꯩꯗ
ꯃꯣꯏꯗꯤ ꯑ ꯐꯩ ꯀꯦ ꯑꯩꯈꯣꯏ ꯗꯒꯐꯩꯌꯦ ꯑꯩꯈꯣꯏ ꯈꯨꯟꯗ ꯑꯃꯨꯛ ꯂꯥꯛꯅꯤꯡꯉꯤ ꯑꯩ ꯑꯗꯨꯝ ꯏꯁꯩꯁꯨ ꯊꯥꯛꯄ ꯌꯥꯅꯤꯀꯣ
ꯀꯔꯤ ꯍꯥꯏꯕ꯭ꯔꯥ
ꯏꯁꯩ ꯑꯗꯨꯝ ꯁꯛꯄ ꯌꯥꯏꯀꯣ
ꯆꯥꯛꯎꯅꯦ ꯅꯪ ꯈꯨꯟꯁꯦꯜ ꯌꯥꯝ ꯐꯕꯗꯔꯥ
ꯑꯩꯒꯤ ꯑꯦꯁꯛ ꯇꯥꯔꯒꯝꯕ ꯆꯁꯨ ꯀꯔꯤꯅꯣ ꯍꯥꯏꯅꯤ
ꯑ
ꯑꯗꯨꯗꯤ ꯐꯥꯔꯦꯅ ꯑꯗꯨꯝ ꯊꯥꯎꯅꯔꯁꯦꯀꯣ
ꯍꯣꯏ ꯍꯣꯏ ꯍꯣꯏꯅꯦ
ꯑꯗꯨꯗꯤ ꯐꯔꯦꯀꯣ
ꯃꯥꯅꯦ ꯃꯥꯅꯦ ꯍꯥꯏ